ꯍꯜꯂꯣ ꯍꯂꯣꯣ
ꯍꯜꯂꯣ ꯇꯥꯕꯔꯣ ꯇꯥꯢꯌꯦ ꯀꯩꯗꯧ ꯕꯤꯔꯃꯤꯅꯣ
ꯑ ꯑꯩꯁꯦ ꯁꯨꯝ ꯂꯩꯔꯝꯕꯅꯦ
ꯑꯩꯁꯦ ꯑꯣꯛꯆꯥꯛ ꯈꯔ ꯂꯣꯏꯕꯅꯦꯕ ꯍꯥꯏꯕꯗꯤ
ꯑꯥ
ꯑꯣꯛ ꯑꯣꯛ ꯈꯔ ꯂꯣꯏꯕ ꯑꯗꯨꯗ ꯑꯣꯛꯆꯥꯛꯁꯦ ꯑꯣꯛꯆꯥꯛꯁꯦ ꯀꯃꯥꯏꯅ ꯁꯦꯝꯒꯦ ꯍꯥꯏꯕꯗꯣ ꯑꯗꯣ ꯅꯪꯅ ꯅꯪꯗꯤ ꯈꯔ ꯈꯪꯉꯝꯒꯅꯤ ꯍꯥꯏꯇꯥꯔꯦ ꯑꯗꯨ ꯐꯖꯅ ꯑꯃꯨꯛꯇꯪ ꯑꯩꯉꯣꯟꯗ ꯇꯥꯛꯎ ꯍꯥꯏꯒꯦ ꯇꯧꯕ
ꯍꯥ ꯑꯣꯥꯛꯆꯥꯛ ꯑꯣꯛꯆꯥꯛ ꯑꯣꯛꯆꯥꯛ ꯊꯣꯡꯕ ꯍꯩꯇ꯭ꯔꯤꯕꫭ ꯍꯥꯏꯁꯦꯗ ꯑꯗꯨꯛ ꯌꯥꯝ ꯆꯥꯎꯔꯒ
ꯑꯥ
ꯑꯣꯛꯆꯥꯛ ꯊꯣꯡꯕ ꯍꯥꯏꯕꯁꯦ ꯌꯥꯝꯅ ꯂꯨꯕ ꯄꯣꯠ ꯅꯠꯇꯦ ꯌꯥꯝꯅ ꯂꯥꯏꯕ ꯄꯣꯠꯅꯤꯀꯣ ꯑꯩ ꯍꯥꯏꯖꯔꯛꯀꯦ ꯇꯥꯕꯤꯌꯨ ꯅꯪꯁꯦ ꯑ ꯑꯩꯈꯣꯏꯒꯤ ꯑꯩꯈꯣꯏꯅ ꯆꯥꯛ ꯊꯣꯡꯉꯤꯗꯅ ꯆꯥꯛ ꯊꯣꯡꯕ ꯀꯥꯟꯗ ꯑꯩꯈꯣꯏꯅ ꯆꯦꯡ ꯆꯥꯝꯃꯤꯗꯅ
ꯑꯗꯨꯒꯤ ꯃꯍꯤ ꯃꯅꯥꯏ ꯀꯩꯀꯥꯗꯣ ꯑꯗꯨꯗꯣ ꯑꯩꯈꯣꯏ ꯕꯥꯇꯤꯜ ꯑꯝꯗ ꯐꯖꯅ ꯍꯥꯏꯗꯣꯛꯄꯤꯌꯣꯕꯀꯣ ꯐꯖꯅ ꯍꯥꯏꯗꯣꯛꯑꯒ
ꯍꯩꯖꯤꯜꯂ ꯊꯝꯕꯤꯌꯣꯕ ꯑꯗꯨꯒꯅꯦ ꯉꯁꯥꯏꯒꯤ ꯇꯦꯛꯁꯤ ꯑꯆꯧꯕꯁꯤꯗ ꯇꯧꯔꯒ ꯍꯩꯖꯤꯜꯂꯒ ꯑꯗꯨꯏꯗꯨꯅ ꯃꯍꯤ ꯑꯣꯏꯕꯤꯌꯣꯕꯀꯣ ꯍꯥꯏꯕꯗꯤ ꯑꯩꯈꯣꯏꯅ ꯆꯦꯡ ꯆꯥꯝꯕ ꯈꯣꯠꯄꯗꯁꯨ ꯆꯦꯡꯗ ꯑꯩꯈꯣꯏꯒꯤ ꯆꯦꯡꯒꯤ ꯑꯣꯏꯕ ꯅ꯭ꯌꯨꯇ꯭ꯔꯦꯟꯁ ꯀꯀꯥ ꯑꯗꯒꯤ ꯑꯩꯈꯣꯏꯅ ꯏꯟꯖꯥꯡ ꯀꯀꯥ ꯊꯣꯡꯉ ꯈꫭꯠꯄꯁꯦ ꯃꯈꯨ ꯈꯣꯛꯇꯣꯛꯇ꯭ꯔꯅꯦ ꯃꯀꯨꯗꯣ ꯌꯥꯎꯁꯜꯂ ꯊꯣꯡꯉꯗꯤ ꯍꯥꯎꯇꯦꯗꯅ ꯀꯌꯥꯗꯣ ꯑꯗꯨꯗꯁꯨ ꯎꯝ ꯅ꯭ꯌꯨꯇ꯭ꯔꯦꯟ ꯑꯗꯨꯝ ꯌꯥꯎꯖꯔꯤꯅꯦꯕꯀꯣ ꯑꯗꯨ ꯃꯌꯥꯝꯗꯣ ꯑꯩꯈꯣꯏꯅ ꯍꯩꯗꯣꯛꯈꯤꯕꯒꯤ ꯃꯍꯨꯠꯇ ꯑꯥ ꯕꯥꯔꯇꯤꯟꯗ ꯐꯖꯅ ꯍꯩꯖꯤꯟꯕꯤꯔꯛꯑꯒ ꯊꯝꯕꯤ ꯇꯥꯔꯒꯗꯤ ꯑꯗꯨꯗꯨꯅ ꯍꯣꯔꯦꯟ ꯑꯃꯨꯛ ꯃꯍꯤ ꯑꯣꯏꯗꯣꯏꯅꯦꯕ ꯑꯗꯨꯒ ꯂꯐꯨꯖꯦ ꯂꯐꯨ ꯑꯃꯒꯤ ꯂꯥꯏꯐ ꯏꯁꯄꯥꯟꯖꯦ ꯃꯥꯒꯤ ꯑꯝꯇꯪ ꯋꯥꯟ ꯐ꯭ꯂꯥꯋꯔ ꯑꯃ ꯁꯥꯠꯈ꯭ꯔꯗꯤ ꯂꯣꯏꯔꯦꯗꯅꯀꯣ ꯑꯗꯨꯅ ꯂꯐꯨ ꯊꯔꯣ ꯍꯦꯛ ꯆꯥꯒꯤꯕ ꯂꯣꯏꯒꯔꯀꯥꯟꯗꯗꯤ ꯂꯐꯨꯖꯩ ꯑꯗꯨꯝ ꯄꯜꯂꯛ ꯇꫭꯔꯕꯅꯦꯕꯀꯣ ꯑꯗꯨꯗꯣ ꯐꯖꯅ ꯌꯥꯟꯕꯤꯔꯒ ꯁꯣꯏꯔꯅꯤꯗꯅꯀꯣ ꯊꯥꯡꯅ ꯊꯥꯡ ꯑꯆꯧꯕꯗꯣ ꯀꯝꯊꯤ ꯃꯆꯥ ꯍꯥꯏꯒꯗ꯭ꯔꯥ ꯀꯩꯅꯣ ꯑꯗꯨꯗꯨꯅ ꯇꯧꯔꯒ ꯁꯣꯏ ꯕꯤꯌꯣꯕꯀꯣ ꯑꯗꯨꯒ ꯆꯐꯨꯗꯨꯗ ꯇꯦꯛꯁꯤ ꯑꯆꯧꯕꯗꯨꯗ ꯍꯥꯞꯆꯟꯕꯤꯔꯣ ꯑꯗꯨ ꯅꯪ ꯉꯝꯖꯔꯗꯤ ꯆꯦꯡ ꯆꯦꯡꯖꯨ ꯈꯔ ꯍꯥꯞꯄꯤ ꯇꯥꯔꯦꯀꯣ ꯆꯦꯡꯀꯨꯞ ꯍꯥꯞꯄꯤꯔꯣ ꯆꯦꯡ ꯍꯥꯞꯄꯤꯔꯣ ꯆꯦꯡꯀꯨꯞ ꯍꯥꯏꯖꯩ ꯈꯪꯕ꯭ꯔ ꯅꯪ
ꯇꯥꯢ
ꯑꯩꯈꯣꯏ ꯐꯧ ꯇꯛꯑꯀꯥꯟꯗ ꯑꯃ ꯐꯧꯒꯤ ꯃꯀꯨꯝ ꯈꯔ ꯇꯥꯔꯛꯏꯗꯅ ꯑꯗꯨꯗꯣ ꯑꯗꯨꯁꯨ ꯍꯥꯞꯄꯤꯔꯣ ꯆꯦꯡꯖꯨ ꯍꯥꯞꯄꯤꯔꯣ ꯑꯗꯨꯒ ꯐꯖꯅ ꯐꯨꯠꯂꯣ ꯐꯨꯠꯂꯀꯥꯟꯗ ꯉꯁꯥꯏꯒꯤ ꯎꯝ ꯅꯪꯖꯤꯜꯂꯛꯄ ꯇꯥꯏꯃꯤꯡ ꯑꯃ ꯌꯥꯎꯒꯅꯦꯕ ꯀꫭ ꯑꯗꯨꯗꯣ ꯃꯨꯜꯂꯕꯅꯦꯕ ꯑꯗꯨꯒꯤ ꯃꯨꯟꯕ ꯇꯥꯏꯃꯤꯡꯗꯨꯗꯩꯗ ꯑꯩꯈꯣꯏꯒꯤ ꯑꯃ ꯑꯣꯛꯇ ꯄꯤꯖꯅꯕ ꯃꯆꯤꯟꯖꯥꯛ ꯑꯃ ꯊꯣꯛꯄꯅꯦꯕꯀꯣ ꯑꯗꯨꯁꯨ ꯍꯥꯞꯄꯤꯔꯦꯗꯅ ꯑꯗꯨꯒ ꯑꯗꯨꯝ ꯌꯥꯕꯅꯤ
ꯑꯗꯨ ꯇꯛ ꯄꯤꯖꯔ ꯌꯥꯔꯕꯣ
ꯑꯗꯨ ꯄꯤꯖꯕꯤꯔꯣ ꯅꯣꯡꯃꯗ ꯑꯅꯤꯔꯛ ꯑꯌꯨꯛꯇ ꯑꯃ ꯅꯨꯡꯗꯥꯡꯋꯥꯏꯔꯝꯗ ꯑꯃ ꯑꯗꯨ ꯉꯝꯖꯔꯒꯗꯤ ꯆꯥꯛꯅ ꯑꯌꯥꯝꯕ ꯄꯤꯖꯕꯀꯣ ꯚꯤꯇꯥꯃꯦꯟꯒꯨꯝꯕꯖꯨ ꯂꯩꯗꯅꯀꯣ ꯑꯗꯨꯅ ꯆꯥꯅꯤꯡ ꯊꯛꯅꯤꯡꯕ ꯀꯩꯀꯥ ꯐꯥꯎꯅꯕ ꯚꯤꯇꯥꯃꯤꯟꯁ ꯀꯨꯝꯕꯁꯨ ꯍꯥꯞꯆꯟꯕꯤꯔꯣ ꯑꯗꯨꯒ ꯑꯗꯨꯏ ꯇꯥꯔꯗꯤ ꯂꯥꯏꯅꯥ ꯇꯤꯟꯅꯥ ꯀꯀꯥ ꯂꯥꯛꯄꯗꯖꯨ ꯑꯗꯨꯝ ꯉꯥꯛꯊꯣꯛꯆꯕ ꯉꯝꯖꯔꯅꯤꯗꯅ ꯑꯗꯨꯃꯥꯏꯅ ꯇꯧꯇꯥꯔꯒꯗꯤ ꯅꯪ ꯑꯣꯛ ꯂꯣꯏꯕ ꯌꯥꯔꯅꯤ ꯑꯗꯨ ꯅꯪ ꯀꯔꯤ ꯆꯥꯔꯝꯃꯤꯅꯣ
ꯑꯩꯖꯦ ꯊꯩꯕꯣꯡ ꯆꯥꯔꯝꯃꯦ ꯆꯥꯛꯊꯣꯛꯄꯒ
ꯎꯝ
ꯉꯁꯥꯏ ꯅꯪꯅ ꯀꯣꯜ ꯇꯧꯔꯛꯄꯗꯣ ꯆꯥꯛ ꯆꯥꯕꯒ ꯇꯥꯏꯃꯤꯡ ꯑꯣꯏꯔꯛꯑꯦ ꯑꯗ ꯑꯩꯁꯦ ꯄꯤꯈꯥꯎꯗ ꯍꯥꯞꯄꯗꯨꯗ ꯉꯥꯅꯨ ꯂꯩꯔꯨꯕ ꯑꯣꯖꯥ ꯔꯨꯅꯥꯟꯒ
ꯑ ꯉꯅꯣ ꯊꯣꯡꯕ ꯆꯥꯔꯕ ꯅꯪꯅ ꯉꯁꯥꯏ ꯑꯌꯨꯛꯁꯨ ꯀꯩꯅꯣ ꯌꯥꯝ ꯑ ꯍꯥꯎꯕ ꯌꯥꯝ ꯆꯥꯈꯤꯗꯥꯏꯅꯦ
ꯑ ꯍꯣꯇꯦꯜꯗ ꯑꯣꯛꯀ
ꯆꯔꯦ ꯅꯨꯡꯗꯥꯡꯗꯁꯨ ꯑꯍꯥꯎ ꯆꯥꯔꯦ ꯅꯪꯒꯤ ꯕꯤ ꯄꯤ
ꯑ
ꯄꯣꯛꯈꯥꯏꯗꯅ ꯁꯤꯦꯅꯤꯍꯦ ꯃꯇꯝ ꯈꯔ ꯂꯩꯔꯒꯗꯤ
ꯀꯗ ꯃꯆꯤ ꯐꯥꯎꯥꯕ ꯍꯩꯟꯒꯠꯇꯦ ꯃꯁꯤꯕꯧ ꯏꯒꯠꯇꯦ
ꯎꯝ
ꯅꯥꯏ ꯀꯩꯅ ꯃꯁꯤ ꯐꯥꯎ ꯃꯃꯥꯅ ꯆꯩꯔꯕ ꯀꯅꯅꯣ
ꯇꯣꯛꯁꯜꯂꯨꯅꯨꯍꯦ ꯃꯉꯣꯟꯗꯗꯤ ꯈꯥꯏꯕꯒꯤꯗꯤ ꯌꯥꯏ
ꯀꯅꯥꯅꯣ ꯑꯩꯗꯤ ꯄꯩꯁꯥ ꯃꯃ ꯀꯩ ꯍꯥꯏꯅꯣ
ꯑꯩꯈꯣꯏ ꯃꯥ ꯑꯁꯣꯝ ꯑꯁꯣꯝ ꯅꯥꯀꯟꯗꯅꯤꯗ
ꯍꯌꯦꯡ ꯃꯔꯨꯞꯀꯤ ꯄꯩꯁꯥ ꯋꯥꯔꯝꯕꯅꯤꯗ
ꯇꯔꯤꯛ ꯀꯌꯥꯒꯤꯅꯣ
ꯍꯌꯦꯡ ꯇꯥꯏ ꯃꯉ
ꯔꯁꯃꯤꯇ ꯨꯂꯥꯏ
ꯎꯝ ꯊꯩꯕꯣꯡ ꯆꯕꯥ ꯑꯣꯛꯑꯕꯣ ꯍꯥꯎꯕꯔꯣ ꯊꯩꯕꯨꯡꯗꯨꯕꯣ
ꯊꯣꯏꯕꯨꯝꯁꯦ ꯑꯩꯗꯤ ꯑꯗꯨꯝ ꯆ ꯍꯥꯎꯋꯤ
ꯅꯪ ꯊꯩꯕꯣꯡꯒꯤ ꯀꯥꯡꯍꯧ ꯆꯥꯔꯕ
ꯆꯔꯦ
ꯍꯥꯥ
ꯆꯔꯦ
ꯑꯩ ꯑꯩ ꯑꯇ ꯑꯩ ꯆꯥꯗ꯭ꯔꯤ ꯅꯪ ꯀꯃꯥꯏꯅ ꯊꯣꯡꯒꯦ ꯑꯝꯇ ꯋꯥꯔꯤ ꯑꯃꯝꯇ ꯂꯤꯔꯧꯏꯦ ꯃꯤꯅꯗꯤ ꯌꯥꯝ ꯍꯥꯎꯋꯦꯅ ꯍꯥꯏꯅꯩꯌꯦꯕꯀꯣ
ꯍꯥꯎꯋꯦ ꯑꯣꯏꯅꯝꯃꯦ
ꯑꯣꯛ ꯊꯣꯡꯕꯒ ꯆꯞ ꯃꯥꯟꯅꯩ ꯍꯥꯏꯌꯦꯕꯀꯣ ꯑꯗꯣ ꯀꯃꯥꯏ ꯇꯧꯒꯦ ꯅꯪꯒꯤꯗꯤ
ꯑꯗꯨꯝ ꯑꯩꯈꯣꯏꯒꯤ ꯊꯥꯎ ꯁꯣꯛ ꯉꯧꯕꯗꯣ ꯈꯪꯉꯤꯅ ꯁꯣꯛ ꯉꯧꯕ ꯀꯨꯕꯤ ꯁꯥꯛ ꯇꯧꯕꯗꯣ ꯑꯗꯨꯃꯥꯏꯅ ꯇꯧꯔꯣ ꯑꯗꯨꯝ ꯂꯣꯢꯔꯦ ꯆꯞ ꯃꯥꯅꯩ
ꯑꯁ ꯌꯥꯝ ꯁꯃꯦ ꯍꯦ ꯅꯪꯒꯤꯖꯤꯗꯤ
ꯑꯩꯌ ꯑꯍꯥꯟꯕꯗ ꯊꯥꯎ ꯊꯥꯎ ꯍꯥꯞꯄꯅꯤ
ꯊꯥꯎ ꯍꯥꯞ-ꯈꯥꯏꯗꯕꯤꯗ ꯃꯄꯨꯡ ꯑꯣꯏꯅ ꯊꯥꯗꯗꯣꯏꯔꯣ ꯍꯥꯏꯁꯦ ꯍꯥ ꯃꯄꯨꯝꯗꯣ ꯑꯣꯏꯅ ꯍꯦꯛꯇ ꯊꯥꯗꯔꯗꯣꯏꯔꯣ ꯊꯥꯎꯁꯤꯗ
ꯑ ꯑ ꯃꯄꯨꯡ ꯃꯄꯨꯡꯗꯨ ꯅꯠꯇꯦ ꯑꯩꯈꯣꯏꯅꯅꯦ ꯑꯩꯈꯣꯏꯒꯤ ꯁꯪꯉꯤꯕꯅꯤꯅ ꯑꯩꯈꯣꯏ ꯍꯪꯅꯤꯡꯕ ꯖꯒꯥ ꯗꯤꯖꯥꯏꯟꯗ ꯄꯤꯁ ꯄꯤꯁ ꯑꯗꯨꯝ ꯊꯩꯕꯣꯡꯗꯣ
ꯎꯝ
ꯑꯗꯨꯒ ꯑꯗꯨꯒ ꯉꯁꯥꯏꯒꯤ ꯑꯂꯨ ꯁꯦꯝꯕ ꯑꯗꯨꯃꯥꯏꯅ ꯐꯖꯅ ꯁꯦꯝꯃ ꯄꯤꯁꯇꯣ ꯑꯗꯨꯒ
ꯃꯀꯨꯒꯗꯤ ꯌꯥꯎꯗ꯭ꯔꯕꯣ ꯑꯩꯁꯤꯕꯣ ꯊꯩꯕꫭꯡꯁꯤꯕꯨ
ꯍꯥꯥ
ꯃ ꯃꯀꯣꯛꯀ ꯄꯥꯟꯗ꯭ꯔꯕꫭ ꯊꯩꯕꯣꯡꯁꯤꯕꯨ
ꯃꯥꯏ ꯃꯀꯨ ꯈꯣꯛꯇꯠꯈ꯭ꯔꯗꯤ ꯂꯣꯏꯔꯦ
ꯃꯀꯨ ꯐꯨꯔꯤ ꯊꯣꯛꯄ ꯃꯥꯟꯕꯗꯣ
ꯑꯗꯨ ꯍꯣꯏ ꯑꯗꯨ ꯂꯧꯊꯣꯛꯈꯔꯅꯤ ꯑꯗꯨꯝ ꯊꯥꯡꯅ ꯊꯥꯡꯉꯗꯤꯅꯦ ꯌꯥꯏ
ꯑꯗꯨ ꯃꯣꯏ ꯃꯍꯤꯃꯥ ꯊꯣꯛꯂꯛꯇꯥꯏꯅꯦ ꯅꯞꯁꯟꯗ꯭ꯔꯣ
ꯑꯗꯣ ꯁꯪꯉꯤꯉꯩꯗꯗꯤ ꯀꯥ ꯄꯥꯛ ꯀꯩꯅꯣ ꯇꯧꯗ
ꯁꯪꯉꯤꯉꯩꯗꯅꯦ ꯀꯩꯅꯣ ꯃꯍꯤ ꯊꯣꯛꯏꯗꯣ ꯃꯀꯨꯝ ꯃꯈꯀꯨꯝ ꯑꯃ ꯊꯣꯛꯄꯗꯣ ꯃꯍꯤ ꯑꯃ
ꯊꯣꯛꯄꯗꯤ ꯑꯗꯨꯝ ꯈꯔꯗꯤ ꯊꯣꯛꯑꯦ ꯑꯗꯨ ꯑꯣꯏꯇꯥꯔꯁꯨ ꯑꯗꯨꯝ ꯌꯥꯏ ꯁꯥꯔꯒꯤ ꯃꯥꯀꯔ ꯀꯥꯏꯗꯥ ꯆꯠꯈꯔꯦ ꯅꫭꯏꯅꯥ ꯉꯁꯥꯏ ꯁꯥꯏꯗ ꯃꯥꯔꯀꯔ ꯂꯩꯍꯧꯕꯗꯨ ꯍꯪꯉꯨ ꯍꯪꯉꯨ ꯂꯥꯟꯆꯦꯟꯕꯗꯨ ꯂꯥꯟꯆꯦꯟꯕ ꯑꯗꯨꯃꯥꯏꯅ ꯉꯁꯥꯏꯒꯤ ꯊꯣꯡꯉꯀꯥꯟꯗꯅꯦ ꯃꯨꯜꯂꯀꯥꯟꯗ ꯆꯥꯕꯗꯣ ꯌꯥꯝꯅ ꯑꯣꯏꯝꯕ ꯃꯍꯥꯎ ꯑꯃ ꯅꯍꯥꯟꯒꯩ ꯐꯪꯗꯕ ꯃꯍꯥꯎ ꯑꯃ ꯐꯪꯏꯤ ꯇꯥꯕ꯭ꯔꯣ ꯇꯥꯕ꯭ꯔꯣ ꯍꯜꯂꯣ ꯀꯗꯥꯢ ꯀꯅꯥꯅ ꯄꯥꯏ ꯄꯨꯔꯛꯑꫭ ꯊꯨꯅ ꯊꯤꯔ ꯄꯨꯔꯛꯑꫭ ꯎꯝ ꯋꯥ ꯋꯥꯥꯏ ꯗꯨ ꯌꯨ ꯇꯥꯁ ꯃꯥꯥꯏ ꯃꯥꯛꯀꯔ ꯄꯣꯔꯣꯛꯑꫭ ꯁꯥꯔꯒꯤ ꯁꯥꯔꯒꯤ ꯃꯥꯛꯀꯔ ꯄꯨꯔꯛꯑꫭ ꯁꯔꯤ ꯃꯥꯛꯀꯔ ꯄꯨꯔꯛꯑꫭ ꯁꯥꯏꯒꯤ ꯃꯥꯛꯀꯔ ꯄꯨꯔꯛꯑꫭ ꯍꯣꯏ ꯍꯣꯏ ꯑꯩꯅ ꯉꯁꯥꯏ ꯐꫭꯟ ꯇꯧꯕꯗ ꯑꯩꯒꯤ ꯃꯥꯛꯀꯔ ꯂꯩꯔꯝꯗꯔꯦ ꯃꯥꯛꯀꯔ ꯄꯨꯔꯛꯑꯦ ꯔꯤꯡ ꯕꯥꯏ ꯃꯊꯥꯛ ꯍꯂꯣ ꯁꯥꯔꯒꯤ ꯃꯊꯥꯛ ꯁꯥꯔꯒꯤ ꯃꯥꯛꯀꯔ ꯄꯨꯔꯛꯑꫭ ꯍꯜꯂꯣ ꯍꯜꯂꯣ ꯍꯜꯂꯣ ꯑꯩꯅ ꯇꯧꯕꯗ ꯇꯥꯗ꯭ꯔꯕꯣ ꯑꯩꯅ ꯀꯧꯕꯗꫭ ꯈꯨꯝꯃꯔꯣꯏꯗ꯭ꯔꯣ ꯆꯠꯂꯣ ꯌꯥꯏꯐꯥꯕ ꯃꯥꯛꯀꯔ ꯊꯤꯔꯛꯑꫭ ꯀꯅꯥ ꯃꯥꯏꯀꯥ ꯑꯥ ꯑꯥ ꯃꯥꯛꯀꯔ ꯍꯪꯉꯣ ꯆꯂꯣ ꯆꯂꯣ ꯍꯪꯉꯨꯆꯣ ꯃꯥꯅꯦ ꯍꯜꯂꯣ ꯍꯩ ꯃꯥꯛꯀꯔ ꯄꯣꯔꯣꯛ ꯑꯩ ꯃꯥꯛꯀꯔ ꯀꯅꯥ ꯄꯥꯏ ꯑꯩꯒꯤ ꯃꯥꯛꯀꯔ ꯀꯅꯥ ꯄꯥꯏꯒꯦ ꯍ ꯍꯥꯏ ꯑꯩꯒꯤ ꯂꯩꯒꯦꯕ